ꯑꯥ
ꯎꯝ
ꯇꯥꯕꯔꯣ
ꯇꯥꯏꯌꯦ
ꯑꯥ
ꯆꯥꯛ ꯆꯥꯔꯕꯣ
ꯍꯣꯏ ꯆꯥꯔꯦ
ꯀꯔꯤ ꯃꯊꯦꯜ ꯆꯥꯔꯒꯦ ꯆꯥꯗꯔꯤ ꯗ
ꯎꯝ ꯑꯁ ꯎꯝ ꯀꯩꯊꯦꯜꯗꯣ ꯑꯩ ꯈꯪꯗ꯭ꯔꯦꯗ ꯍꯥꯏꯕ ꯅꯪꯗꯤ ꯀꯩ ꯌꯦꯟꯁꯥꯡ ꯊꯣꯡꯉꯦ
ꯀꯥꯔꯝꯃꯦ ꯑꯩꯈꯣꯏꯁꯨ ꯈꯪꯗꯦ ꯀꯔꯤ ꯌꯦꯟꯁꯥꯡ ꯊꯣꯡꯉꯤꯅꯣ
ꯑꯣ ꯅꯪꯗꯤ ꯀꯩ ꯂꯝꯗꯥ
ꯊꯣꯕꯥꯜ
ꯑꯥ ꯑꯥ ꯅꯨꯡꯉꯥꯏꯕ꯭ꯔꯣ ꯑꯣ
ꯅꯨꯡꯉꯥꯏꯌꯦ ꯅꯨꯡꯉꯥꯏꯔꯤꯕ ꯅꯠꯇ꯭ꯔꯣ
ꯎꯝ
ꯎꯝ
ꯑꯩꯗꯤ ꯐꯖꯅ ꯉꯥꯡꯕ ꯍꯥꯏꯌꯦ
ꯑꯁꯤ ꯅꯆꯥ ꯅꯨꯄꯥꯔꯣ
ꯍꯥꯥ
ꯅꯆꯥ ꯅꯨꯄꯥꯔꯕ
ꯍꯣꯏ ꯏꯆꯥ ꯅꯨꯄꯥꯅꯦ
ꯑꯣ ꯃꯁꯚ ꯇꯨꯝ ꯐꯖꯩꯅꯦ ꯑꯉꯥꯡ ꯀꯌꯥ ꯁꯨꯔꯦ
ꯑꯃꯥ ꯈꯛ ꯇꯅꯦ
ꯑꯁꯤ ꯃꯆꯥꯖꯤꯅ ꯀꯅꯥꯒꯤꯅꯣ ꯑꯆꯧꯕꯁꯤꯅ ꯀꯅꯥꯒꯤ
ꯃꯥ ꯆꯣ ꯀꯗꯥꯏꯗꯅꯣꯅꯦ ꯅ ꯎꯕꯗꯣ
ꯑꯣꯍꯣ ꯅꯠꯇꯦ ꯅꯠꯇꯦ
ꯎꯝ ꯎꯍꯝ ꯑꯥꯎ ꯑꯩꯒꯤꯗꯤ ꯑꯃꯥ ꯈꯛꯇꯅꯦ꯫
ꯑꯣ꯫
ꯎꯝ꯫ ꯀꯃꯥꯏ ꯎꯔꯤꯕꯅꯣ ꯖꯦ
ꯑꯗꯨꯝ ꯂꯩꯔꯤꯗ꯫
ꯎꯝ꯫ ꯆꯩꯕꯒꯝ
ꯉꯁꯤꯗꯤ ꯀ꯭ꯔꯤ ꯀꯔꯤ ꯊꯕꯛ ꯇꯧꯒꯦꯔꯣ꯫
ꯈꯣꯏ꯫
ꯍꯥꯥ꯫ ꯉꯁꯤꯗꯤ ꯀꯔꯤ ꯊꯕꯛ ꯇꯧꯒꯦꯔꯣ꯫
ꯑꯁ ꯀꯔꯤꯁꯨ ꯇꯧꯔꯣꯏ ꯏꯁꯥ ꯅꯨꯡꯉꯥꯏꯇ ꯒꯤ ꯌꯨꯝꯗ ꯑꯗꯨ ꯂꯩꯌꯦ꯫ ꯇꯥꯔꯕꯣ ꯑ ꯍꯣꯖꯤꯛꯇꯤ ꯑ ꯉꯁꯤ ꯀꯔꯤ ꯍꯥꯥ꯫
ꯍꯥꯥ꯫
ꯊꯕꯛ
ꯇꯥꯏꯌꯦꯠ꯫
ꯎꯝꯍꯨꯝ ꯎꯝ꯫ ꯑꯩ ꯏꯁꯥ ꯅꯨꯡꯉꯥꯏꯇꯕꯒꯤ ꯌꯨꯝꯗ ꯂꯩꯌꯦ꯫
ꯀꯔꯤ ꯅꯥꯕꯅꯣ꯫
ꯑꯁ ꯈꯪꯗꯦꯗꯥ ꯗꯨꯝ ꯑꯍꯦ ꯍꯦ꯫ ꯑꯥ ꯀꯣꯛ
ꯀꯔꯤ꯫
ꯎ ꯍꯥꯏ ꯑꯩꯁꯦ ꯈꯔ ꯃꯇꯩꯂꯣꯟ ꯉꯥꯡꯕ ꯍꯩꯇꯕꯗꯨꯒꯤ
ꯅꯥ
ꯑꯉꯥꯡꯗꯤ ꯀ꯭ꯂꯥꯁ
ꯎꯝ ꯇꯝꯗ꯭ꯔꯦ ꯆꯍꯤ ꯑꯅꯤ ꯈꯇ ꯉꯥꯏꯔꯤꯌꯦ꯫
ꯑꯣ ꯍꯣ꯫
ꯁ꯭ꯀꯨꯜ ꯀꯥꯗ꯭ꯔꯦ꯫ ꯎꯝ ꯍꯨꯝ꯫ ꯏ ꯂꯀꯗ